ꯇꯥꯕ꯭ꯔꯣ
ꯊꯥ ꯇꯥꯏ ꯇꯥꯏ ꯇꯥꯕ꯭ꯔꯣ
ꯍꯣꯏ ꯇꯥꯏ ꯇꯥꯏ ꯇꯥꯏ
ꯎꯝ ꯑꯗꯨ ꯅꯨꯃꯤꯠꯀꯤꯗꯨꯅ ꯑꯃꯨꯛ ꯀꯩꯅꯣ ꯇꯧꯔꯒ ꯑꯌꯨꯛꯀꯤ ꯇꯧꯔꯕ ꯀꯩꯅꯣꯖꯦ ꯐꯥꯔꯁ ꯗ꯭ꯌꯨꯇꯤꯅꯤꯅꯦ ꯃꯦꯟ ꯒꯦꯠ ꯇꯥꯕꯩꯗ ꯑꯩꯗꯤ ꯇꯧꯔꯕ
ꯎꯝ
ꯑꯦ ꯉꯜ ꯅꯨꯡꯗꯥꯡꯋꯥꯏꯔꯝꯒꯤꯗꯣ ꯑꯩ ꯄꯨꯡ ꯄꯨꯡ ꯉꯜꯂꯤꯗ ꯃꯤꯅꯤꯠ ꯇꯔꯥꯃꯨꯛ ꯍꯤꯞꯀꯦꯅ ꯇꯧ ꯇꯨꯝꯗꯣꯛꯈꯔꯕ ꯈꯣꯡꯒ꯭ꯔꯥꯎ ꯁꯦꯠꯆꯤꯜꯂꯒ ꯃꯣꯖꯥꯐꯨꯔꯤꯠ ꯂꯤꯠꯂꯒ ꯑꯦ ꯉꯜꯂꯤꯗ ꯃꯤꯅꯤꯠ ꯇꯔꯥꯃꯨꯛ ꯇꯨꯝ ꯌꯥꯒꯤꯅꯤ ꯄꯤꯄꯒ ꯁꯨꯝ ꯚꯥꯕ ꯐꯣꯟ ꯌꯦꯡꯉꯝꯃ ꯇꯨꯝꯊꯣꯛꯈ꯭ꯔꯕ ꯃꯉꯥꯒ ꯃꯤꯅꯤꯠ ꯇꯔꯥꯝꯉꯥ ꯑꯗꯥꯏꯗꯔꯒ ꯀꯩꯅꯣ ꯃꯤꯀꯞ ꯊꯣꯛꯂꯛꯄꯅꯦꯃꯤ ꯑꯁ ꯈꯪꯄ꯭ꯔꯦꯛ ꯈꯪꯉꯤꯅꯦ
ꯅꯨꯡꯊꯤꯟꯒꯤ ꯅꯠꯇ꯭ꯔꯣ ꯅꯨꯡꯗꯥꯡꯋꯥꯏꯔꯝ ꯅꯠꯇ꯭ꯔꯣ
ꯅꯨꯡꯗꯥꯡꯋꯥꯏꯔꯝꯒꯤꯗꯣ
ꯑꯗꯨꯃꯥꯏꯟ ꯇꯧꯕꯁꯨ ꯌꯥꯎꯕꯅꯦ
ꯇꯨꯝꯗꯤ ꯇꯨꯝꯅꯤꯡꯕ ꯅꯠꯇꯦꯕ ꯑꯗꯨꯝ ꯐꯣꯟ ꯐꯣꯟ ꯌꯦꯡꯉꯝꯃꯒ ꯋꯥꯗꯣ ꯌꯥꯝ ꯋꯥꯕ ꯂꯣꯏ ꯀꯤꯒꯤ ꯃꯆꯦꯒꯤ ꯂꯨꯍꯣꯡꯕꯩ ꯇꯥꯏꯃꯤꯡ ꯇꯥꯕ꯭ꯔꯥ ꯀꯩꯅꯣꯝ ꯇꯧꯕꯅꯤꯅꯦ ꯑꯗꯨꯒꯤ ꯀꯣꯏ ꯊꯥꯕꯛ ꯁꯣꯝꯗ ꯋꯥꯒ ꯋꯥꯔꯨꯕꯒ
ꯅꯪꯒꯤ ꯖꯒꯥꯗꯤ ꯃꯝꯕꯅꯤꯅꯥ ꯒꯩꯅꯣ ꯅꯨꯡꯉꯥꯏꯔꯝꯃꯔꯣꯏꯅꯦ ꯑꯗꯨꯗꯤ
ꯑꯗꯣ ꯑꯩꯒꯤꯕꯨꯗꯤ ꯉꯥꯜꯂꯦ ꯒꯥꯏꯅꯤ ꯒꯦꯠ ꯆꯪꯕꯝꯗꯨꯕꯨꯗꯤ ꯉꯥꯜꯂꯦ ꯑꯗꯨꯒ ꯎꯝ ꯕꯦꯔꯦꯟꯗꯥ ꯄꯔꯦꯡꯗꯨꯒ ꯁꯤ ꯋꯦꯇꯤꯡ ꯁꯦꯠꯇꯨꯒꯗꯤ ꯃꯝꯕ ꯁꯤ ꯑꯩ ꯅꯨꯄꯥꯥꯗꯨꯕꯨꯗꯤ ꯉꯥꯜꯂꯦꯕ
ꯎꯝ ꯇꯥꯏꯃꯤꯡꯁꯨ ꯅꯪꯒ ꯁꯤꯟꯅꯕꯗꯁꯨ ꯉꯁꯤ ꯑꯣꯞ ꯇꯥꯕ ꯅꯠꯇ꯭ꯔꯣ ꯍꯥꯟꯅ ꯃꯃꯥꯡꯗ
ꯍꯥꯥ
ꯎ ꯅꯪꯒ ꯁꯤꯟꯅꯕ ꯅꯨꯄꯥꯗꯣ ꯉꯁꯥꯏ ꯑꯗꯨ ꯑꯣꯐ ꯑꯣꯐ ꯇꯥꯕ ꯅꯠꯇ꯭ꯔꯣ
ꯅꯨꯡꯉꯥꯏ ꯑꯥ ꯅꯨꯡꯉꯥꯏꯇ ꯑꯩ ꯉꯟꯇꯥ ꯑꯗꯨꯝ ꯔꯥꯎꯟ ꯂꯣꯏꯕꯒ ꯁꯤꯟꯕꯤꯔꯕꯅꯤꯗ
ꯑꯩꯅ ꯉꯁꯥꯏ ꯆꯪꯕꯗꯒ ꯅꯪ ꯀꯩꯅꯣꯅꯦ ꯉꯁꯤ ꯑꯣꯞ ꯅꯠꯇ꯭ꯔꯅꯦ ꯍꯥꯏꯔꯒ ꯐꯥꯔꯁ ꯇꯦꯇꯤ ꯇꯧꯔꯤ ꯇꯧꯔꯤꯗꯨꯕꯨ ꯑꯣꯞ ꯅꯠꯇ꯭ꯔꯥꯌꯦ ꯃꯥꯅ ꯑꯩꯕꯨ ꯁꯥꯎꯖꯜꯂꯩ ꯑꯩꯅ ꯑꯩꯅ ꯑꯣꯐꯇꯣ ꯀꯩꯅꯣ ꯇꯧꯔ ꯑꯃꯨꯛ ꯃꯥꯡꯒꯤ ꯀꯩꯅꯨꯗꯨ ꯀꯥꯏ ꯀꯥꯏꯔꯕ꯭ꯔꯥ ꯑꯩ ꯈꯜꯂꯦꯕ ꯑꯗꯤ ꯁꯥꯎꯅꯤꯡꯉꯦꯕ
ꯁꯥꯎꯔꯤꯝꯅꯤ ꯍꯥꯠ ꯑꯗꯨꯝꯕ ꯍꯪꯌꯥꯄꯣꯠꯇꯦ ꯃꯣꯏ ꯃꯣꯏ ꯇꯤꯝꯗꯨ
ꯍꯪꯉꯒ ꯃꯤ ꯐꯥꯔ ꯗꯨꯇꯤ ꯇꯧꯔꯤꯗꯨꯕꯨ ꯑꯣꯐ ꯔ ꯀꯥꯏꯅꯒ
ꯪ ꯆꯨꯝꯖꯤꯜꯂꯛꯈ꯭ꯔꯦꯕ ꯑꯩ ꯅꯨꯡꯉꯥꯏꯇꯗꯅ ꯔꯥꯎꯟ ꯍꯦꯛ ꯂꯣꯏꯕꯒ ꯑꯗꯨꯝ ꯁꯤꯟꯕꯤꯔꯝꯅꯦꯕ
ꯎꯝ
ꯉꯥꯏꯍꯥꯛꯀ ꯐꯝꯗ꯭ꯔꯝꯅꯤ ꯑꯗꯨꯝ ꯐꯝ ꯐꯝꯗꯕꯩ ꯐꯝꯗꯕ ꯆꯞ ꯃꯥꯟꯅꯩꯌꯦꯅ
ꯑꯩꯁꯨ ꯑꯗꯨꯝ ꯊꯣꯛꯈꯤꯕꯗꯣ ꯑꯗꯨꯝ ꯆꯠꯂꯤꯒ ꯉꯟꯅ ꯁꯤꯟꯕꯤꯔꯦ ꯃꯣꯏ ꯐꯤꯜꯗ ꯔꯥꯎꯟ ꯆꯪꯕ ꯀꯥꯡꯕꯨꯖꯦ ꯊꯤꯅ ꯁꯤꯜꯂꯤꯍꯦ ꯐꯤꯐꯇꯤ ꯊ꯭ꯔꯤ ꯐꯤꯐꯇꯤ ꯐꯣꯔ ꯑꯁꯤ
ꯑꯗꯒꯤ
ꯑꯩ ꯎꯝ ꯑꯩ ꯐꯣꯔꯇꯤ ꯊ꯭ꯔꯤ ꯗꯩꯩ ꯁꯤꯂꯝꯅꯦꯕ
ꯇꯨꯒꯤ ꯃꯨꯀꯟꯕꯗꯨꯁꯨ ꯑꯁ ꯀꯥꯏ ꯇꯥꯏ ꯍꯪꯕ ꯅꯪ ꯍꯌꯦꯡ ꯑꯣꯞꯂ ꯇꯧꯕ ꯑꯁ ꯀꯥꯏꯗꯩ ꯑꯣꯐꯅꯣ ꯑꯩ ꯍꯌꯦꯡ ꯑꯣꯐ ꯇꯦ ꯋꯥꯠꯂꯤ ꯑꯣꯐ ꯀꯗꯨꯗꯤ
ꯍ ꯍ ꯍ
ꯀꯥꯏ ꯇꯥꯏ ꯀꯦꯄꯥ ꯀꯦꯖꯥꯕꯨꯗꯤ ꯇꯥꯖꯥꯠꯅꯦꯕ ꯁꯤ ꯐꯖꯅ ꯇꯧꯀꯣ ꯍꯣꯌ ꯇꯧꯔꯔꯣꯏꯗ ꯑꯩ ꯃꯥ ꯉꯥꯡꯕ ꯅꯣꯛꯅꯤꯡꯕ ꯁꯥꯎꯔꯗ ꯂꯩꯕꯅꯦ
ꯉꯁꯤ ꯑꯣꯞ ꯇꯥꯕꯈꯩꯁꯤ ꯂꯣꯏ ꯁꯥꯎꯅꯔꯦꯅꯦ
ꯎꯝ
ꯍꯌꯦꯡꯁꯨ ꯑꯣ ꯄꯤꯅꯦ ꯍꯥꯏꯔꯣ ꯃꯤ ꯐꯤ ꯑꯝ ꯀꯩꯅꯣ ꯇꯧꯕꯗꯣ ꯗꯣꯅꯦꯁꯟ ꯇꯧꯕ ꯀꯥꯡꯕꯨꯗꯣ
ꯍꯌꯦꯡ ꯏ ꯍꯌꯦꯡ ꯄꯤꯈꯤꯅꯦ ꯍꯥꯏꯔꯣ ꯏꯕꯣ
ꯍꯥꯏꯗ꯭ꯔꯦ ꯀꯣ
ꯏ ꯄꯤꯅꯦꯗꯤ ꯍꯥꯏꯗ꯭ꯔꯦꯗ ꯄ꯭ꯔꯣꯒꯥꯝꯕꯨꯗꯤ ꯃꯈꯥ ꯆꯠꯊꯗꯣꯏ ꯑꯣꯏꯔꯝꯒꯅꯤ ꯍꯌꯦꯡꯒ
ꯑ ꯀꯥꯏꯗꯩꯅꯣꯗ ꯑꯗꯨ ꯃꯈꯣꯏꯗꯤ ꯄꯤꯔꯨꯔꯀꯣ ꯐꯖꯅ ꯆꯥꯔ ꯇꯨꯝꯗꯕꯅꯤꯅ ꯄꯣꯊꯥꯗꯕꯅꯤꯅ
ꯌꯥꯔꯐꯣ ꯐꯖꯅ ꯀꯣꯊꯥ ꯔꯨꯔꯣ ꯑꯣ ꯉꯁꯥꯏꯁꯨ ꯃꯣꯏ ꯃꯔꯤ ꯃꯉꯥ ꯍꯦꯟꯅ ꯌꯥꯗꯦ ꯍꯥꯏꯌꯦꯕ
ꯎꯝ
ꯑꯗꯨꯒꯤ ꯃꯣꯏ ꯅꯨꯄꯤ ꯃꯔꯤ ꯃꯉꯥꯃꯨꯛ ꯌꯥꯗꯕ ꯃꯥꯜꯂꯦ ꯑꯗꯨꯗꯨꯒꯤ ꯂꯥꯛꯑꯒ ꯑꯩ ꯉꯥꯛꯇ ꯂꯥꯛꯑꯒꯗꯤ ꯄꯤ ꯇꯧꯃꯤꯟꯅꯩꯕ ꯑ ꯑꯃ ꯑꯃ ꯂꯥꯛꯏꯕ
ꯃꯤ ꯑꯅꯤ ꯂꯩꯔꯦ ꯑꯗꯨꯒ ꯅꯪꯒ
ꯑꯩꯒ ꯑꯅꯤ ꯂꯩꯔꯦ ꯅꯨꯄꯤ ꯑꯃꯒ
ꯑꯣ ꯐꯔꯦ ꯀꯩꯅꯗ
ꯌꯥꯗꯦꯗꯤ ꯀꯩꯒꯤꯅꯣ
ꯑꯥ ꯃꯣꯏ ꯀꯩꯅꯣꯅ ꯍꯪꯉꯛꯑꯀꯥꯟꯗ ꯇꯨꯝ ꯀꯃꯥꯏꯅ ꯇꯧꯋꯤ ꯅꯨꯡꯗꯥꯡ ꯇꯨꯝꯕ꯭ꯔꯥ ꯈꯣꯠꯄ꯭ꯔꯥ ꯍꯪꯉꯛꯑꯦ ꯅꯨꯡꯗꯥꯡ ꯄꯨꯡ ꯑꯃꯗꯩꯗꯤ ꯇꯨꯝꯃꯛꯇ꯭ꯔꯦ ꯍꯥꯏ ꯑꯍꯤꯡꯒꯤ
ꯑꯗꯨꯅꯦ ꯐꯖꯅ ꯄꯣꯊꯥꯒꯗꯕꯅꯦꯕ ꯑꯗꯨ ꯁꯤꯒꯨꯝꯕ ꯏ ꯄꯤꯕꯁꯦ ꯀꯩꯅꯣ ꯇꯧꯕꯅ ꯐꯖꯅ ꯄꯣꯊꯥꯗ꯭ꯔꯒꯗꯤ ꯑꯩꯈꯣꯏꯅ ꯍꯥꯞꯇ ꯑꯃ ꯑ ꯅꯨꯃꯤꯠ ꯇꯔꯦꯠꯅꯤ ꯅꯤꯄꯥꯜꯅꯤꯒꯨꯝꯕꯗꯤ ꯑꯩꯈꯣꯏꯒꯤ ꯗꯥꯏꯠꯇꯨ ꯐꯖꯅ ꯆꯥꯔꯒ ꯄꯣꯊꯥꯒꯗꯕꯅꯦꯕ
ꯑꯗꯨꯒꯨꯝꯕ ꯇꯧꯍꯧꯗ꯭ꯔꯒꯗꯤ ꯑꯩꯈꯣꯏ ꯑꯍꯟ ꯑꯣꯏꯁꯤꯜꯂꯛꯄꯒꯨꯝꯕꯗ ꯀꯩꯅꯣ ꯑꯩꯈꯣꯏ ꯈꯨꯠꯒꯨꯝꯕ ꯅꯤꯛꯄ ꯈꯣꯠꯄ ꯑꯗꯨꯝ ꯇꯧꯋꯦ ꯍꯥꯏꯌꯦꯕ
ꯁꯣꯛ ꯁꯣꯛꯑꯦ ꯍꯥꯏꯗꯅ ꯐꯖꯅ ꯍꯥꯏꯗꯤ ꯐꯖꯅ ꯄꯣꯊꯥꯔꯒ ꯎꯝ
ꯁꯦꯝꯒꯨꯝꯕ ꯂꯨꯐꯨꯣꯏꯒꯨꯝꯕ ꯐꯖꯅ ꯗꯥꯏꯠꯇꯨ ꯍꯨꯜꯂꯒꯅꯦ ꯆꯥꯔꯒ ꯄꯣꯊꯥꯒꯗꯕꯅꯦ ꯍꯥꯏꯕ ꯑꯩꯈꯣꯏꯗꯤ ꯀꯗꯥꯏꯗꯒꯤ ꯇꯨꯝꯕ ꯆꯥꯕ ꯒ꯭ꯌꯥꯃꯦꯟ ꯇꯥꯗꯕ ꯗ꯭ꯌꯨꯇꯤꯁꯤꯗꯕꯨ ꯑꯗꯨꯗ ꯄꯤꯁ ꯐꯦꯜꯂꯨꯔꯒ ꯐꯦꯔꯥ ꯐꯔꯛ ꯇꯥꯅꯦꯕ
ꯉꯔꯥꯡ ꯑꯩꯁꯨ ꯂꯥꯛ ꯑꯩ ꯂꯥꯛꯄꯗ ꯀꯩꯅꯣꯗꯅ ꯅꯪꯁꯨ ꯌꯥꯎꯈ꯭ꯔꯗꯅ ꯑꯦ ꯑꯩ ꯏꯆꯥ ꯁꯣꯜꯂꯦ ꯏ ꯀꯪꯉꯦ ꯌꯥꯔꯣꯏ ꯑꯗꯒꯤ ꯁꯣꯝꯒꯤ ꯑꯩꯈꯣꯏ ꯑꯩꯈꯣꯏ ꯑꯣꯐꯤꯁ ꯀꯥꯡꯕꯨꯅ ꯍꯥꯏꯔꯛꯄꯅꯤꯅꯀꯣ ꯃꯤꯁꯤꯡꯁꯨ ꯍꯦ ꯍꯥꯍꯦ ꯍꯥ ꯂꯩꯊꯣꯛꯄꯗꯣ ꯅꯨꯡꯉꯥꯏꯇꯕ ꯍꯥꯏꯇꯥꯔꯦꯀꯣ ꯑꯗꯨꯒꯨꯝꯕ ꯃꯌꯥꯝ ꯌꯥꯎꯋꯦꯕ
ꯑ ꯐꯅꯌꯥꯝꯗꯤ ꯀꯩꯅꯣ ꯇꯧꯋꯤ ꯃꯣꯏ ꯌꯥꯗꯕ ꯃꯥꯜꯂꯦ ꯃꯉꯥ ꯇꯔꯨꯛꯃꯛ
ꯎꯝ ꯎꯝ ꯐꯖꯅ ꯄꯣꯊꯥꯒꯗꯕꯅꯦꯕ
ꯃꯣꯏꯅ ꯌꯥꯗꯣꯏꯗꯨ ꯃꯔꯝꯗꯨ ꯑꯗꯨꯝ ꯃꯣꯏ ꯏꯁꯥꯗ ꯁꯣꯛꯆ ꯁꯣꯛꯀꯅꯤ ꯍꯥꯏꯕꯒꯤꯅꯦꯕ ꯃꯣꯏꯗꯤ ꯌꯥꯔꯤꯈꯩ ꯂꯧꯅꯤꯡꯉꯤꯅꯦꯕ
ꯃꯥꯅꯦ
ꯍꯌꯦꯡ ꯀꯩꯅꯣ ꯑꯗꯨ ꯂꯧ ꯊꯣꯛꯎꯔꯒ ꯑꯃꯨꯛ ꯑꯩꯗꯤ ꯀꯣꯛ ꯉꯥꯎꯕ ꯈꯣꯠꯄꯁꯦ ꯑꯃꯨꯛ ꯇꯧꯔ- ꯇꯧꯈꯠꯂꯛꯑꯗꯤ ꯑꯃꯨꯛ
ꯎꯝ ꯃꯣꯏ ꯑꯣꯐꯤꯁ ꯀꯥꯡꯕꯨꯅ ꯀꯩꯅꯣ ꯇꯧꯕꯗꯨꯁꯨ ꯔꯤꯝꯁꯅ ꯑ ꯑꯩꯈꯣꯏꯒꯤ ꯍꯣꯁꯄꯤꯇꯥꯜꯗꯀꯣ ꯑꯩꯈꯣꯏꯒꯤ ꯀꯩ ꯍꯥꯏꯁꯤꯔꯥ ꯐꯥꯝꯕꯨ ꯈꯔ ꯊꯥꯒꯠꯄ ꯈꯣꯠꯄ ꯂꯩ ꯆꯥꯟ-ꯆꯥꯟꯕꯤꯅꯕ ꯍꯥꯏꯇꯥꯔꯦ ꯍꯣꯏ ꯑꯗꯨꯒꯤ ꯁꯥꯏꯠꯇꯁꯨ ꯃꯣꯏ ꯑꯗꯨꯒꯤ ꯈꯜꯂꯒ ꯃꯣꯏ ꯑꯣꯐꯤꯁ ꯀꯥꯡꯒꯨꯁꯨ ꯈꯔ ꯇꯧꯕꯅꯦꯕ ꯇꯧꯒꯦ ꯍꯥꯏꯔꯒꯗꯤ ꯃꯣꯏ ꯑꯆꯧ ꯑꯁꯥꯡꯁꯤꯡꯅ ꯃꯥꯡ ꯊꯥꯔꯒ ꯇꯧꯔꯣꯅ ꯅꯠꯇ꯭ꯔꯣ
ꯃꯣꯏ ꯂꯣꯏ ꯌꯥꯎꯔꯣ ꯃꯣꯏ ꯃꯔꯤ ꯌꯥꯎꯔꯣ ꯑꯗꯨꯏ ꯃꯈꯥ ꯇꯥꯕꯗꯨꯗꯤ ꯑꯗꯩ ꯑꯗꯩꯗꯤ ꯁꯨꯄꯔꯚꯥꯏꯖꯔ ꯃꯌꯥꯝ ꯂꯣꯏ ꯌꯥꯎꯔꯣ ꯑꯗꯨꯏꯇꯥꯔꯒꯗꯤ ꯃꯌꯥꯝꯖꯨ ꯑꯩꯈꯣꯏꯖꯨ ꯂꯣꯏ ꯃꯇꯨꯡ ꯏꯜꯂꯛꯀꯅꯦ ꯑꯅꯝꯕꯅ
ꯑꯗꯨ ꯅꯠꯇꯕꯤꯗ ꯑꯩꯈꯣꯏꯗꯗꯤ ꯑꯋꯥ ꯄꯣꯊꯥ ꯐꯖꯅ ꯄꯣꯊꯥꯗꯕꯗꯨꯕꯨ ꯅꯝ ꯀꯩꯅꯣ ꯇꯧꯋꯦ ꯌꯥꯎꯔꯣ ꯌꯥꯎꯔꯣ ꯇꯧ ꯂꯩꯅꯦ
ꯑꯗꯨꯕꯨ ꯃꯣꯏꯗꯤ ꯌꯥꯎꯔꯝꯃꯣꯏꯌꯦ
ꯌꯥꯎ ꯔꯝꯃꯣꯏ ꯌꯦ ꯀꯅꯥ ꯀꯅꯥ ꯌꯥꯎꯗꯣꯏꯅꯣ ꯌꯥꯎ
ꯑꯥ ꯑꯥꯔ ꯄꯤꯗꯨꯕꯨꯗꯤ ꯌꯥꯎꯅꯤꯗꯤ ꯍꯥꯏ
ꯑꯣ ꯑꯗꯨ ꯌꯥꯎꯕ꯭ꯔꯥ
ꯎꯝ ꯀꯩꯅꯣ ꯐꯥꯎ ꯌꯥꯎꯋꯤꯗ ꯁꯥꯢꯀꯜ ꯊꯧꯕ ꯅꯨꯄꯤ ꯃꯌꯥꯡ ꯀꯪꯕꯗꯣ ꯑꯗꯨ ꯑꯣꯏ ꯌꯥꯎꯋꯤꯗ ꯃꯅꯤꯡꯗ ꯀꯩꯅꯣꯗ ꯑꯆꯥꯄꯣꯠ ꯀꯅꯣꯗꯣ ꯕꯣꯛꯁ ꯇꯣ ꯑꯗꯣ ꯑꯗꯨ ꯆꯞ ꯆꯞꯄꯒ ꯑꯗꯨ ꯆꯞꯄꯒ ꯆꯦꯃ ꯄꯥꯏꯔꯒ ꯁꯥꯏꯒ ꯊꯧꯔꯥ ꯂꯛꯑꯦ ꯅꯪꯁꯨ ꯏ ꯄꯤꯔꯨꯕ꯭ꯔꯣ ꯍꯣꯏ ꯑꯩ ꯉꯥꯁꯤꯗꯤ ꯁꯨꯇꯤꯅꯦ ꯊꯧ
ꯍꯥꯏꯗꯤ ꯉꯁꯤꯗꯒꯤ ꯈꯟ ꯌꯥꯗꯕ ꯑꯃꯨꯛ ꯍꯛꯆꯥꯡꯗꯣ
ꯎꯝ ꯉꯁꯤꯒ ꯈꯟꯕ ꯌꯥꯗꯦꯕ ꯉꯁꯤ ꯄꯤꯔꯨꯔꯒ ꯀꯩꯅꯣ ꯄꯣꯊꯥꯔꯒ ꯀꯩꯁꯨ ꯇꯧꯔꯣꯏꯀꯣ ꯏꯁꯥꯗꯀꯣ ꯑꯗꯨꯒ ꯐꯖꯅ ꯆꯥꯕ ꯊꯛꯄ ꯇꯨꯝꯕ ꯆꯥ ꯄꯣꯊꯥꯕ ꯆꯥꯡ ꯅꯥꯏꯔꯛꯇ꯭ꯔꯒꯗꯤ ꯍꯌꯦꯡꯋꯥꯏ ꯐ ꯕꯦꯔꯥ ꯀꯥꯅꯦꯕ
ꯑꯩꯅ ꯉꯁꯤꯗꯪꯅꯤꯖꯨ ꯀꯣꯝꯕꯗꯨꯏ ꯈꯟꯕꯅꯦꯕ ꯑꯗꯨ ꯀꯣꯝꯕ ꯍꯥꯏꯗꯤ ꯀꯩꯁꯨ ꯌꯥꯝ ꯀꯟꯅ ꯀꯣꯝꯗꯦꯗ ꯄꯨꯡ ꯃꯥꯄꯟꯗ ꯔꯤꯄꯣꯔꯠ ꯇꯧꯔꯦ ꯄꯨꯡ ꯕꯥꯔꯣꯕꯣꯛ ꯂꯩꯔꯦ ꯄ꯭ꯔꯣꯒꯥꯝꯗꯣ ꯕꯥꯔꯣ ꯃꯇꯨꯡꯗ ꯄꯤꯕꯅꯤ ꯇꯪꯈꯥꯏꯑꯝ ꯇꯧꯕꯒ ꯆꯞ ꯃꯥꯟꯅꯩꯕ ꯑꯗꯨꯝ
ꯃꯥꯅꯦ ꯀꯣꯝꯗꯦ ꯀꯣꯝꯗꯦ ꯑꯩꯈꯣꯏ ꯏ ꯄꯤꯕꯒꯤ ꯑꯃꯨꯛ ꯀ꯭ꯌꯨ ꯐꯣꯝ ꯃꯦꯜꯂꯒ ꯃꯨꯛꯉꯥꯏꯅ ꯄꯨꯡ ꯑꯩꯈꯣꯏꯗꯤ ꯔꯤꯄꯣꯔꯠ ꯑꯃꯨꯛ ꯇꯧ ꯇꯧꯅꯕꯅꯦ ꯑꯗꯣ
ꯄꯨꯡꯒꯥꯏꯃꯨꯛꯇꯤ ꯑꯗꯨꯝ ꯆꯪꯕꯅꯤꯗ ꯑꯃ ꯄꯤꯕꯗ ꯍꯣꯏ ꯗꯣꯅꯔꯅꯤꯅ ꯃꯣꯏ ꯇꯔꯥꯃꯨꯛ ꯐꯃꯨꯡ ꯇꯔꯥ ꯊꯥꯔꯝꯃꯦꯅ ꯈꯜꯂꯣ ꯉꯁꯥꯏ ꯃꯤꯗꯤ ꯀꯨꯟꯃꯥꯊꯣꯏꯅꯤ ꯑ ꯃꯣꯏ ꯈꯛꯇ ꯅꯠꯇꯦ ꯑꯗꯩꯗꯤ ꯃꯊꯪ ꯃꯊꯪ ꯑꯣ ꯀ꯭ꯔꯦꯠꯀꯤꯗꯤ ꯌꯥꯎꯖꯔꯥ ꯈꯪꯗꯦꯅꯦ
ꯌꯥꯎꯔꯝꯃꯅꯤ ꯃꯣꯏꯗꯤ ꯌꯥꯎ ꯌꯥꯎꯔꯝꯃꯅꯤ
ꯃꯣꯏꯒ ꯑꯩꯈꯣꯏꯒ ꯑꯗꯨꯝ ꯃꯤ ꯀꯨꯟꯊ꯭ꯔꯥꯃꯨꯛ ꯄꯥꯔꯣ
ꯃꯃꯥꯡꯗꯤ ꯑꯗꯨꯃꯥꯏꯟ ꯇꯧꯔꯝꯗꯕꯅꯦ ꯅꯠꯇ꯭ꯔꯣ ꯃꯃꯥꯡꯗꯤ ꯑꯗꯨꯃꯥꯏꯟ ꯇꯧꯔꯝꯗꯕꯅꯦꯕ
ꯄ꯭ꯔꯣꯒꯥꯝꯗꯪ ꯌꯥꯎꯕ ꯈꯠꯇꯅꯦꯕ
ꯀꯨꯏꯗ꯭ꯔꯤ ꯀꯨ ꯀꯨ ꯀꯨꯏꯔꯛꯑꯒꯗꯤ ꯀꯩꯅꯣ ꯇꯧꯗꯣꯏꯅꯦ ꯇꯨ ꯀꯩꯅꯣ ꯇꯧ ꯁꯤꯒꯤ ꯑꯦꯝ ꯑꯦꯁ ꯑꯦꯁ ꯃꯤꯑꯁꯨꯛ ꯀ꯭ꯔꯦꯠ ꯃꯤꯑꯁꯨꯛ
ꯎꯝ ꯇꯧꯔꯛꯀꯅꯤ
ꯁꯤꯒꯤ ꯐꯤꯕꯝꯖꯤꯗꯤ ꯃꯥꯅꯤ ꯇꯧꯔꯛꯑꯅꯤ
ꯎꯝ
ꯁꯤꯒꯤ ꯗꯦꯜꯇꯥ ꯗꯦꯜꯇꯥꯥꯁꯦ ꯑꯃꯦꯔꯤꯀꯥꯗꯣ ꯃꯣꯏ ꯏꯃꯥ ꯂꯩꯔꯤꯐꯥꯎꯗꯤ
ꯆꯍꯤ ꯀꯌꯥꯗ ꯍꯥꯠꯂ ꯃꯥ ꯆꯍꯤ ꯀꯌꯥꯗ ꯆꯍꯤ ꯑꯅꯤ
ꯆꯍꯤ ꯆꯍꯤ ꯑꯅꯤꯃꯨꯛ ꯋꯥꯠꯂꯤ ꯍꯥꯏ ꯀꯨꯏꯗ꯭ꯔꯤ ꯍꯥꯏꯗ ꯅꯣꯏꯒꯤ ꯑꯦꯝ ꯑꯦꯁꯤꯁꯨ ꯍꯟꯗꯛ ꯁꯦꯞꯇꯦꯝꯕꯔꯗ ꯂꯣꯏꯅꯤ ꯍꯥꯏꯗ ꯀꯣ
ꯊꯥ ꯑꯅꯤꯃꯨꯛꯇ ꯉꯥꯏꯔꯦ ꯍꯥꯏꯗ
ꯃꯥ ꯁꯥꯡꯇꯣꯛꯄꯗꯤ ꯌꯥꯔꯔꯣꯏ ꯁꯥꯡꯇꯣꯛꯀꯤꯗꯤ ꯌꯥꯔꯣꯏ
ꯁꯪ ꯈꯪꯗꯦꯗ ꯁꯪꯗꯣꯛꯄ ꯌꯥꯗꯧ ꯃꯥꯟꯗꯔꯦꯗ
ꯃꯥꯏ ꯍꯥꯏꯅꯒꯨꯝ ꯇꯧꯋꯦꯕ
ꯑꯣ ꯁꯥꯡꯗꯣꯛꯀꯅꯤꯅ
ꯅꯠꯇꯦ ꯁꯥꯡꯗꯣꯛꯄ ꯌꯥꯗꯧ ꯃꯥꯟꯗꯦ ꯍꯥꯏꯅꯒꯨꯝ ꯇꯧꯋꯦꯕ ꯑꯩꯅ
ꯌꯥꯗꯕꯅ ꯐꯔꯦꯗ ꯍꯥꯏꯗꯤ ꯑꯩꯈꯣꯏꯗ ꯐꯖꯅ ꯂꯥꯛꯅꯔꯦꯕ ꯑꯗꯨ ꯐꯖꯗ꯭ꯔꯣ
ꯑꯇꯣꯞꯄꯃꯥ ꯁꯤꯟꯒ꯭ꯔꯒ ꯈꯔ ꯐꯔꯅꯤ ꯃꯃꯥꯡꯒꯤ ꯗꯥꯏꯔꯦꯛꯇ꯭ꯔ ꯑꯗꯣ ꯑꯗꯨꯗꯣ ꯑꯗꯨꯗꯣ ꯀꯔꯤꯝ ꯇꯧꯗꯦ ꯀꯩꯅꯣ ꯑꯩꯈꯣꯏꯗ ꯅꯣꯡ
ꯁꯤꯅꯥ ꯁꯥꯥꯊꯤꯗꯨꯏ ꯖꯥꯠꯂ ꯈꯪꯗꯦ
ꯑꯁ ꯑꯗꯨꯇꯥꯏꯗꯤ ꯌꯦꯡꯕꯅ ꯐꯩ ꯂꯥꯏꯕꯛ ꯌꯦꯡꯕ ꯐꯩꯗꯅ
ꯎꯝ ꯃꯥꯅꯦ
ꯃ ꯃ ꯃꯃꯥꯡꯒꯤ ꯃꯃꯥꯡꯒꯤ ꯁꯥꯟꯇ ꯗꯨꯗꯤ ꯗꯥꯏꯔꯦꯛꯇꯔꯗꯨꯗꯤ ꯀꯩꯅꯣ ꯇꯧꯗ꯭ꯔꯣ ꯑꯩꯈꯣꯏꯗꯁꯨ ꯅꯣꯡꯃꯇ ꯌꯦꯡꯗꯦꯕ
ꯌꯦꯡꯗꯦꯗ ꯌꯦꯡꯖꯟꯗꯦꯗ ꯐꯖꯅ ꯃꯥꯗꯤꯀꯣ ꯃꯤ
ꯕꯥꯕꯨ ꯑ ꯄꯤ ꯑꯦꯁ ꯑꯣꯗꯨꯅ ꯈꯔ ꯌꯦꯡꯖꯟꯕꯗꯨ ꯃꯉꯥꯏ ꯍꯟꯗꯛ ꯀꯤꯖꯤꯗꯤ ꯑꯁ ꯍꯟꯗꯛꯀꯤꯖꯤꯗꯤ ꯑꯅꯤꯃꯛꯅ ꯌꯦꯡꯖꯜꯂꯛꯄꯅꯤꯅ
ꯑꯗꯨꯒ ꯑꯗꯥꯒ ꯇꯧꯅꯦ ꯑꯗꯨꯒꯤ ꯃꯦꯗꯥꯝꯗꯨꯒ ꯇꯣꯂꯥꯟꯗꯤꯅ ꯃꯣꯏꯁꯥꯏ ꯁꯟꯇꯤ ꯇꯥꯕꯗꯣ
ꯑꯥ
ꯉꯥꯡꯉꯦ ꯍꯥꯏ ꯐꯣꯟ ꯌꯦꯡꯉꯒ ꯑꯗꯨꯗ ꯐꯣꯟ ꯌꯦꯡꯉꯒ ꯐꯣꯟ ꯌꯦꯡ ꯐꯣꯟ ꯌꯦꯡꯉꯒ ꯂꯩꯕ ꯌꯥꯗꯦ ꯍꯥꯏꯌꯦ ꯉꯥꯡꯉꯦ ꯍꯥꯏꯌꯦ ꯃꯦꯗꯥꯝꯗꯨꯅ ꯐꯣꯟ ꯌꯦꯡꯉ ꯑꯗꯨꯗ ꯇꯧꯔꯗꯤ ꯏꯁ ꯗ꯭ꯌꯨꯇꯤ ꯇꯧꯔꯦ ꯑꯗꯨꯃꯥꯏ ꯇꯧꯔ ꯌꯥꯝ ꯉꯥꯡꯉꯤ ꯍꯥꯏꯗ
ꯑ ꯍꯟ ꯍꯟꯗꯛꯀꯤꯖꯤꯔꯣ
ꯑꯥ ꯗꯦꯜꯇꯥꯒꯤ
ꯑꯣ ꯍꯧꯖꯤꯛ ꯍꯧꯖꯤꯛ ꯄꯥꯏꯔꯤꯖꯤ ꯅꯠꯇ꯭ꯔꯥꯕ
ꯍꯣꯏ ꯍꯣꯏ ꯒꯥꯔꯤ ꯑ ꯑꯃꯨꯕ ꯍꯦꯛ ꯍꯦꯛ ꯊꯧ ꯊꯧꯔꯛꯄꯗꯣ ꯑꯥ ꯍꯣꯏ ꯍꯣꯏ ꯃꯤ ꯈꯔ ꯃꯨꯕꯗꯣ
ꯎꯝ ꯃꯥꯅ ꯑꯣꯏꯒꯦ ꯑꯣꯏꯔꯣꯅꯦ
ꯎꯝ ꯃꯥꯅ ꯃꯥꯅ ꯄꯥꯏꯕꯗꯨꯒ ꯆꯞ ꯃꯥꯟꯅꯔꯦ ꯃꯥꯏ ꯅꯨꯄꯥ ꯄꯥꯏꯔꯦꯀꯣ
ꯎ ꯍꯥꯏꯗꯤ ꯃꯥꯅ ꯑꯗꯨꯗꯤ ꯍꯥꯏꯐꯝ ꯊꯣꯛꯇꯦꯕ
ꯋꯥꯔꯦ
ꯍꯥꯏꯗꯤ ꯃꯥꯅ ꯁꯤꯗ ꯑꯃꯨꯛ ꯇꯧꯕ ꯑꯣꯏꯇꯥꯔꯒꯗꯤ ꯑꯃꯨꯛ ꯐꯕ ꯑꯃꯨꯛ ꯀꯩꯏꯝ ꯇꯧꯕꯁꯦ
ꯎꯝ ꯎꯝ ꯃꯅꯦ
ꯒꯔꯥꯟꯗ ꯇꯥꯗꯦ ꯆꯥꯎꯔꯤꯅꯦꯅ
ꯃꯥꯅ ꯍꯦꯟꯅ ꯆꯥꯎꯁꯤꯜ ꯆꯥꯎ ꯆꯟꯕ
ꯎꯝ ꯀꯣꯝꯃꯤꯀꯩꯅꯣ ꯑꯩ ꯇꯣꯝꯕ ꯂꯥꯏꯁꯤ ꯅꯪꯑꯣꯏ ꯈꯣꯏꯔꯝꯃꯒꯦꯔꯥ ꯑꯗꯣ
ꯀꯥꯡ ꯍꯨꯝꯃꯔꯣ ꯑꯃ ꯍꯦꯛꯇ ꯅꯞꯁꯤꯜ ꯂꯩ
ꯒꯨꯗ ꯅꯥꯏꯠ ꯊꯥꯗ꯭ꯔꯣ
ꯨꯒꯨꯗ ꯅꯥꯏꯠ ꯊꯥꯗꯦ ꯐꯦꯟꯕꯨꯗꯤ ꯊꯥꯕꯅꯦ ꯀꯥꯡ ꯑꯗꯨꯝ
ꯎꯝ ꯑꯩꯁꯨꯈꯟ ꯀ ꯊꯥꯗꯦꯗ ꯑꯩꯈꯣꯟ ꯊꯥꯕꯒ ꯁꯪꯗꯦꯔꯥ ꯊꯣꯂꯒ ꯋꯥꯛꯀꯤꯡ ꯆꯠꯂꯤ
ꯍꯥꯟꯅꯩꯁꯤ ꯁꯤ ꯒꯥꯏꯅꯤꯁꯤꯖꯨ ꯀꯩꯅꯣ ꯇꯧꯕ ꯃꯥꯜꯂꯦ ꯍꯥꯟꯅꯩ ꯈꯔ ꯒꯣꯡꯒꯥ ꯑꯗꯨꯝ ꯇꯧꯔ ꯃꯥꯜꯂꯦ ꯍꯧꯖꯤꯛ
ꯍ ꯍꯧꯖꯤꯛ ꯇꯧꯕ꯭ꯔꯥ
ꯑꯗꯨꯝ ꯇꯧꯕ ꯃꯤ ꯊꯦꯡꯅꯕ ꯌꯥꯎꯔ ꯃꯥꯜꯂꯦꯕ ꯑꯩꯕꯨꯗꯤ ꯊꯦꯡꯅꯗ꯭ꯔꯤꯗ
ꯍꯟꯗꯛ ꯍꯟꯗꯛꯁꯦ
ꯍꯣꯏ ꯄꯦꯁꯦꯟ ꯄꯦꯁꯦꯟ ꯄꯥꯔꯇꯤ ꯀꯥꯡꯒꯨ ꯈꯔ ꯊꯦꯡꯅꯕ ꯃꯥꯜꯂꯦ
ꯎꯝ ꯍꯥꯏꯗꯤ ꯈꯔꯗꯤ ꯇꯧꯔꯛ ꯇꯧꯅꯤ ꯍꯥꯏꯗꯤ ꯃꯅꯨꯡꯗ ꯃꯤ ꯀꯅꯥꯝ ꯂꯩꯗ꯭ꯔꯕꯅꯤꯅ ꯍꯣꯏ
ꯎꯝ ꯍꯥꯡꯒ ꯍꯥꯡꯉꯦ ꯑꯗꯩꯗꯤ ꯁꯤꯗꯒꯤ ꯆꯠꯈꯤꯕ ꯃꯌꯥꯝꯗꯨ
ꯎꯝ
ꯃꯅꯤꯜ ꯈꯒꯗꯤ ꯂꯩ